ꯑꯥꯂꫭ ꯑꯥꯂꫭ ꯇꯥꯕ꯭ꯔꯣ
ꯇꯥꯏ ꯇꯥꯏ ꯀꯩꯗꯧꯔꯤꯅꯣ
ꯀꯩꯁꯨ ꯇꯧꯗꯦꯗ ꯐꯣꯟ ꯌꯦꯡꯉꯒ ꯑꯗꯨꯝ ꯂꯩꯔꯤ ꯅꯪꯗꯤ
ꯁꯨꯝ ꯂꯦꯞꯄꯝꯕꯅꯤꯗ ꯀꯥꯡ ꯆꯤꯛꯃꯟꯕꯒꯤ
ꯏꯁꯁ ꯃꯄꯥꯟꯗ ꯂꯩꯔꯣ ꯍꯥꯏꯁꯦ ꯎꯆꯦꯛ ꯀꯥꯡꯆꯤꯛꯑꯗꯤ ꯒꯨꯠꯅꯥꯢꯠ ꯊꯥꯕ ꯌꯥ ꯗ꯭ꯔꯣ
ꯒꯨꯠ ꯅꯥꯏꯠ ꯊꯥꯅꯕ ꯇꯜꯂꯤꯌꯦ ꯃꯅꯝꯗꯣ ꯅꯝꯅꯤꯡꯗꯕ
ꯑꯗꯨꯗꯤ ꯆꯤꯛꯄ ꯇꯥꯕ ꯑꯗꯨꯝ ꯈꯥꯡꯉꯣ
ꯎꯝ ꯎꯝ ꯆꯥꯛ ꯆꯥꯛꯔꯕꯣ
ꯑꯦꯁ ꯃꯤꯅ ꯍꯪꯒꯦ ꯇꯧꯔꯒ ꯇꯥꯗ꯭ꯔꯤ ꯋꯥꯠꯂꯤ
ꯏꯁꯁ ꯌꯥꯝ ꯊꯦꯡꯉꯦꯀꯣ ꯃꯤ ꯃꯆꯥꯗꯤ
ꯑꯩꯗꯤ ꯊꯕꯛ ꯑꯃ ꯂꯩꯕꯅꯤꯅ ꯗꯨꯀꯥꯟ ꯐꯪꯂꯤꯕꯅꯤꯅ ꯎꯄꯥꯏ ꯂꯩꯇꯤꯌꯦ
ꯑꯣ
ꯄꯨꯡꯃꯄꯥꯟꯗ ꯂꯣꯟꯗꯣꯢꯅꯦ
ꯊꯦꯡꯉꯦ ꯊꯦꯡꯉꯦ
ꯂꯣꯏꯒꯗꯧꯔꯦ ꯍꯧꯖꯤꯛ ꯁꯦꯜ ꯑꯦꯟꯇ꯭ꯔꯤ ꯇꯧꯔꯗꯤ ꯂꯣꯏꯔꯅꯤ ꯀꯁꯇꯃꯔꯁꯤꯡ ꯌꯥꯝꯅ ꯂꯥꯛꯇꯦꯗ ꯄꯣꯠ ꯌꯥꯝ ꯁꯤꯠꯇꯤꯌꯦ
ꯑꯩ ꯂꯥꯛꯑꯣꯔ ꯑꯗꯨꯗꯤ
ꯅꯪ ꯂꯥꯛꯑꯒ ꯀꯔꯤ ꯂꯧꯗꯣꯏꯅꯣ
ꯅꯪ ꯂꯧꯗꯣꯏꯕ
ꯆꯥꯛ ꯆꯥ ꯇꯣꯛꯑꯗꯤ ꯀꯥꯡ ꯆꯤꯛꯍꯟꯅꯤꯡꯉꯥꯏ ꯋꯥꯛꯀꯤꯡ ꯆꯠꯂꯣ
ꯑꯁ ꯋꯥꯡꯀꯤꯡ ꯆꯠꯄꯗꯨꯁꯨ ꯇꯜꯂꯦꯅꯤ ꯏꯊꯟꯇ ꯑꯣꯏꯕꯅꯤꯅꯀꯣ
ꯏꯊꯟꯗ ꯆꯠꯇ꯭ꯔꯗꯤ ꯀꯅꯥ ꯀꯅꯥ ꯆꯠꯇꯣꯏꯕ ꯆꯠꯂꯣ ꯗꯨꯝ
ꯑꯦ ꯋꯥꯛꯀꯤꯡ ꯆꯠꯄꯗꯨ ꯃꯊꯟ ꯃꯊꯟꯇ ꯆꯠꯄꯗꯨ ꯌꯦꯡꯕ ꯅꯨꯡꯉꯥꯏꯇꯦꯅ ꯂꯩꯁꯥꯕꯤ ꯏꯁ ꯂꯩꯁꯥꯕꯤ ꯈꯨꯗꯥꯡꯒ ꯄꯥꯏꯔꯒ ꯆꯠꯄꯗꯅ ꯐꯖꯗ꯭ꯔꯣꯕ
ꯑꯦ ꯃꯤꯁꯤꯡꯗꯤ ꯑꯗꯨꯝ ꯆꯠꯅꯩꯅ
ꯑꯗꯨ ꯃꯣꯏ ꯗꯤ ꯃꯣꯏꯅꯦ ꯑꯩꯗꯤ ꯑꯩꯅꯦ ꯀꯩꯅꯣ ꯎꯝ
ꯉꯁꯤ ꯅꯡ ꯕꯣꯔ ꯌꯦꯡ ꯂꯣꯏꯗ꯭ꯔꯣ ꯑꯣ
ꯏꯁ ꯑꯩꯈꯣꯏꯗꯤ ꯕꯣꯜ ꯌꯦꯡꯗ꯭ꯔꯗꯤ ꯇꯨꯝꯕ ꯌꯥꯗꯌꯦ
ꯅꯡꯗꯤ ꯀꯅꯥꯗ ꯁꯞꯄꯣꯔꯠ ꯇꯧꯔꯤꯕ
ꯑꯩꯈꯣꯏꯗꯤ ꯃꯦꯁꯤ ꯃꯦꯁꯤ
ꯆꯠꯂꯣ ꯌꯥꯔꯦ ꯃꯤꯁꯤꯗꯤ ꯁꯨ ꯏꯡ ꯌꯦꯡꯉꯗꯦ ꯄꯥꯝꯗꯦ ꯅꯨꯡꯁꯤꯔꯦ ꯃꯤꯁꯤ ꯑꯩ
ꯅ ꯅꯡꯗꯤ ꯔꯣꯅꯥꯜꯗꯣ
ꯌꯦꯁ
ꯌꯥꯏꯀꯪ ꯃꯤ ꯃꯆꯥꯗꯤ
ꯔꯣꯅꯥꯜꯗꯣ ꯅꯠꯇ꯭ꯔꯗꯤ ꯑꯩꯗꯤ ꯕꯥꯜ ꯌꯦꯡꯅꯤꯡꯉꯥꯏ ꯂꯩꯇ꯭ꯔꯦ ꯅꯠꯇ ꯔꯣꯅꯥꯜꯗꯣꯁꯨ ꯐꯩꯌꯦ ꯅꯦꯟꯃꯥꯔꯁꯨ ꯐꯩꯌꯦ ꯑꯗꯨꯒ ꯎꯝ
ꯑꯗꯨꯒ ꯑꯩꯗꯤ
ꯑꯦ ꯅꯪꯗꯤ ꯀꯔꯥꯏꯗꯒꯤ ꯃꯤꯁꯤ ꯄꯦꯟꯅꯤ ꯄꯥꯝꯗꯤꯌꯦ ꯅꯨꯡꯁꯤꯗꯦ
ꯅꯪ ꯁꯤꯗꯤꯀꯣ ꯑꯗꯨ ꯅꯪ ꯔꯣꯅꯥꯜꯗꯣ ꯔꯣꯅꯥꯜꯗꯣꯗ ꯔꯣꯅꯥꯜꯗꯣ ꯌꯥꯝ ꯄꯥꯝꯃꯤꯁꯤ ꯀꯩꯒꯤꯅꯣꯕ
ꯑꯁ ꯃꯥꯗꯤ ꯂꯣꯏꯅ ꯐꯖꯩ ꯁꯤꯗꯤ ꯄꯥꯝꯗ꯭ꯔꯣ ꯅꯡꯗꯤ ꯕꯣꯜꯁꯨ ꯍꯩꯔꯦ ꯃꯁꯥꯛꯁꯨ ꯐꯖꯔꯦ ꯋꯥꯡꯁꯨ ꯋꯥꯡ ꯆꯥꯎꯔꯦ ꯑꯥ ꯅꯨꯄꯥꯁꯨ ꯊꯣꯛ ꯀꯦ ꯅꯨꯄꯥꯁꯨ ꯌꯥꯝ ꯃꯥꯜꯂꯦ ꯃꯤꯁꯤꯗꯤ ꯀꯔꯥꯏꯗꯒꯤ
ꯍꯣꯢꯅꯦ ꯍꯦꯅꯦ ꯑꯗꯨ ꯅꯪ ꯔꯣꯅꯥꯜꯗꯣ ꯀꯟꯅ ꯁꯞꯄꯣꯔꯠ ꯇꯧꯔꯤꯁꯦ ꯃꯥꯅꯗꯤ ꯅꯡ ꯁꯞꯄꯣꯔꯠ ꯁꯨꯃꯥꯏꯅ ꯇꯧꯔꯝꯃꯦ ꯅꯨꯡꯁꯤꯔꯝꯃꯦ ꯍꯥꯏꯕꯁꯦ ꯈꯪꯉꯝꯒꯥꯗ꯭ꯔꯥ
ꯑꯦ ꯑꯗꯨꯕꯨꯗꯤ ꯃꯤꯁꯤꯁꯨ ꯅꯉꯣꯟꯗ ꯑꯗꯨꯃꯥꯏꯅ ꯈꯪꯕ꯭ꯔꯥꯅꯦ
ꯅꯠꯇꯦꯗ ꯑꯩꯕꯨꯗꯤ ꯃꯦꯁꯤ ꯃꯁꯛ ꯐꯖꯩ ꯋꯥꯡ ꯆꯥꯎꯋꯦ ꯍꯥꯏꯗꯦꯅ
ꯑꯗꯨ ꯑꯣꯏꯔꯁꯨ ꯅꯡꯁꯨ ꯄꯦꯟ ꯑꯃꯅꯤꯅ ꯈꯪꯐꯝ ꯊꯣꯛꯇ꯭ꯔꯣ
ꯅꯠꯇꯦꯗꯥ ꯑꯩ ꯑꯩꯈꯣꯏꯅ ꯐꯦꯟ ꯐꯦꯟꯁ ꯍꯥꯏꯔꯤꯁꯤꯗꯤ ꯐꯦꯟꯁ ꯍꯥꯏꯔꯤꯁꯦ ꯑꯩꯈꯣꯏꯗꯤ ꯏꯆꯝ ꯆꯝꯅ ꯁꯨꯝ ꯑꯥꯔꯖꯦꯟꯇꯤꯅꯥꯕꯨ ꯁꯞꯄꯣꯔꯠ ꯇꯧꯕꯅꯦꯕ
ꯆꯞ ꯃꯥꯟꯅꯩ ꯑꯩꯈꯣꯏꯁꯨ ꯆꯞ ꯃꯥꯟꯅꯩ ꯅꯨꯡꯁꯤ ꯄꯥꯝꯗꯕꯩꯅꯤ ꯑꯩꯈꯣꯏꯁ ꯁꯥꯎꯕ ꯌꯥꯗꯦ ꯄꯥꯝꯗꯦ
ꯄꯥꯝꯗꯕ ꯍꯥꯏꯕꯁꯦ ꯌꯥꯝ ꯄꯥꯝꯗꯕꯅꯦꯀꯣ
ꯍꯣꯏ ꯄꯥꯝꯗꯦ ꯁꯨꯛꯆꯪ ꯆꯪꯗꯦꯕ ꯃꯁꯛꯇꯨꯅ ꯌꯥꯝ ꯅꯨꯡꯁꯤꯗꯦꯕ
ꯑꯗꯨꯕꯨ ꯑꯩꯗꯤꯀꯣ ꯃꯦꯁꯤꯃꯨꯛ ꯄꯥꯝꯃꯦ ꯑꯗꯨ ꯑꯣꯏꯔꯁꯨ ꯔꯣꯅꯥꯜꯗꯣꯕꯨꯗꯤ ꯑꯩꯗꯤ ꯁꯨꯡꯈꯥꯏ ꯍꯥꯏꯊꯤꯗꯦ ꯃꯥꯕꯨꯁꯨ ꯅꯨꯡꯁꯤꯌꯦ ꯃꯥꯅꯁꯨ ꯁꯨ ꯑꯟ ꯕꯣꯜ ꯄꯥꯏꯕꯗꯣ ꯐꯖꯩꯀꯣ ꯑꯗꯨꯕꯨ
ꯉꯔꯥꯡꯅ ꯇ꯭ꯔꯣ
ꯃꯦꯁꯤꯒꯤꯗꯣ ꯌꯥꯔꯦꯀꯣ ꯅꯪꯁꯤꯗꯤꯕ ꯅꯪꯒꯤ ꯋꯥꯐꯝꯁꯤꯗꯤ ꯀꯨꯆꯤ ꯌꯥꯎꯒꯨꯝ ꯇꯧꯋꯤꯕꯨ
ꯇꯅꯥꯎꯃꯦꯁ ꯅꯠꯇꯦ ꯌꯦꯡꯉꯨꯅꯦ ꯅꯪꯁꯨ ꯈꯜꯂꯨꯅꯦ ꯐꯨꯠꯕꯣꯜ ꯄ꯭ꯂꯦꯌꯔ ꯑꯐꯥꯎꯕꯅꯦ ꯈꯜꯂꯣ ꯐ꯭ꯔꯤꯗ ꯂꯩꯔ ꯕꯣꯜꯗꯣ ꯀꯤꯄꯔꯒꯥ ꯃꯤ ꯁꯨꯛꯂꯩ ꯂꯩ ꯂꯩꯇꯦꯕ ꯑꯗꯨꯗ ꯀꯥꯎꯔꯒ ꯁꯨꯛꯆꯪ ꯆꯪꯒꯤꯕ ꯄꯦꯅꯥꯜꯇꯤꯗꯣ
ꯌꯥꯝ ꯄꯪꯉꯦꯕꯀꯣ
ꯌꯥꯝ ꯄꯪꯉꯦ ꯐꯖꯗꯤꯌꯦ
ꯑꯗꯨ ꯃꯇꯨꯡꯗ ꯒꯣꯜ ꯑꯅꯤ ꯑꯝꯒ ꯆꯜꯂꯤꯗꯨꯗꯤ
ꯃꯤ ꯎꯁꯤꯠ ꯂꯔꯣꯏ
ꯑꯗꯨ ꯑꯣꯏꯔꯗꯤ ꯍꯣꯔꯦꯟ ꯅꯨꯡꯗꯥꯡ ꯍꯣꯔꯦꯟ ꯅꯨꯡꯗꯥꯡ ꯌꯦꯡꯕ ꯇꯥꯔꯦꯗꯅ ꯅꯪꯒꯤ ꯔꯣꯅꯥꯜꯗꯗ
ꯆꯟꯒꯦꯔꯥ ꯆꯜꯂꯣꯏꯔꯥ ꯃꯋꯥ ꯂꯧꯗꯦ ꯄꯥꯝꯃꯦ ꯃꯁꯛ ꯎꯔꯗꯤ ꯌꯥꯔꯦ ꯉꯝꯕ ꯉꯝꯗꯕꯗꯤ ꯃꯥ ꯃꯥꯒꯤꯅꯤ
ꯑꯣ ꯑꯁ ꯅꯪꯁꯤꯗꯤ ꯄꯨꯔꯥ ꯃꯥꯒꯤ ꯔꯣꯅꯥꯜꯗꯣꯒꯤꯗꯃꯛꯇ ꯀꯠꯊꯣꯛꯄ ꯉꯝꯕ ꯍꯥꯏꯕꯗ ꯑꯣꯏꯔꯦꯅꯦ
ꯍꯣꯏ ꯂꯣꯏꯅ ꯃꯛ ꯀꯠꯊꯣꯛꯔꯒꯦ ꯈꯜꯂꯤꯅꯤ ꯊꯔꯃꯨꯁꯤꯌꫭ
ꯑꯗꯨꯀꯣ
ꯑꯥ
ꯍꯟꯗꯛꯁꯦ ꯔꯣꯅꯥꯜꯗꯣꯕꯨꯅ ꯇ꯭ꯔꯣꯐꯤ ꯂꯧꯕ ꯆꯥꯟꯁꯦ ꯂꯩꯕ꯭ꯔꯥ
ꯊꯥꯖꯗꯦꯗꯗꯨꯁꯨ
ꯑꫭ
ꯕꯣꯜ ꯐꯥꯎ ꯐꯪꯗ꯭ꯔ ꯀꯥꯟꯁꯤꯗ ꯀꯗꯥꯏꯗꯒꯤ ꯇ꯭ꯔꯣꯐꯤꯅꯣ
ꯍꯣꯏ ꯃꯥꯗꯤ ꯑꯍꯟ ꯑꯣꯏꯔꯦꯀꯣ
ꯎꯝ ꯆꯍꯤꯁꯨ ꯅꯤꯐꯨ ꯀꯌꯥꯔ ꯇꯥꯔꯗ ꯃꯥ
ꯎꯝ ꯑꯗꯨ ꯑꯣꯏꯔꯗꯤ ꯃꯥꯗꯤ ꯃꯥꯗꯤ ꯕꯣꯜ ꯌꯥꯝ ꯁꯥꯟꯅꯤꯡꯕꯅꯤꯗ ꯑꯍꯟ ꯑꯣꯏꯔꯁꯨꯀꯣ
ꯎꯝ
ꯃꯤ ꯈꯔꯗꯤ ꯈꯔ ꯑꯍꯟ ꯑꯣꯏꯔꯛꯑꯗꯤ ꯑꯗꯨꯝ ꯔꯤꯇꯥꯌꯔꯃꯦꯟ ꯂꯧꯕꯅꯦꯕ
ꯍ ꯍ ꯇꯔ ꯇ
ꯎꯝ
ꯑꯗꯨꯁꯨ ꯑꯗꯨꯝ ꯌꯦꯡꯕ ꯌꯥꯏ ꯎꯝ ꯐꯖꯩ
ꯔꯣꯅꯥꯜꯗꯣ ꯒꯣꯜ ꯆꯟꯗꯧ ꯃꯥꯟꯕ꯭ꯔꯥ
ꯑꯗꯨꯁꯨ ꯇꯝꯕ ꯉꯝꯃꯤ ꯆꯅꯤ ꯅꯍꯥꯟꯁꯨ ꯆꯪꯒꯦꯅꯤ
ꯅꯍꯥꯟꯒꯤ ꯅꯍꯥꯟꯒꯤ ꯈ ꯁꯅꯥꯗꯗꯤ ꯌꯥꯗ꯭ꯔꯦ ꯍꯦ ꯔꯣꯅꯥꯜꯗꯣꯁꯦ
ꯑꯗꯨꯗꯤꯅꯦ ꯉꯁꯤꯁꯨ ꯊꯥꯖꯗꯦꯕ ꯈꯪꯗꯦꯕ ꯎꯕꯥ ꯁꯅꯗꯤꯉꯩꯗꯗꯤ ꯇꯝꯕ ꯉꯝꯗꯦꯕ
ꯐꯦ ꯐꯖ ꯑꯃ ꯑꯣꯏꯅ ꯊꯥꯖꯕꯁꯨ ꯂꯩꯇꯦꯕ ꯅꯪ ꯑꯗꯨꯗꯤ
ꯑꯗꯨ ꯑꯣꯔꯤꯖꯤꯅꯦꯜꯁ ꯂꯩꯕ
ꯀꯩꯅ ꯅꯨꯡꯁꯤꯕ ꯍꯥꯏꯗꯤ ꯂꯣꯏ ꯌꯥꯎꯔꯕꯅꯤꯦꯀꯣ
ꯕ ꯆꯪꯗ꯭ꯔꯁꯨ ꯅꯨꯡꯁꯤꯌꯦ ꯅꯃꯔꯁꯨ ꯄꯥꯝꯗ꯭ꯔꯣ ꯅꯪ ꯅꯪꯗꯦ
ꯑꯁ ꯈꯪꯗꯦꯗ ꯑꯩꯗꯤ ꯑꯇꯣꯞꯄ
ꯑꯦ ꯅꯏꯃꯥꯏꯁꯨ ꯌꯥꯝ ꯐꯠꯇꯕ ꯃꯤꯗꯤ ꯅꯠꯇꯦꯍꯦ ꯃꯥ ꯆꯍꯤ ꯀꯌꯥ ꯀꯌꯥ ꯁꯨꯔꯦ ꯕꯣ ꯁꯥꯟꯅꯗꯕ ꯅꯥꯏꯟ ꯏꯔ ꯁ ꯁꯍꯤ ꯁ
ꯃꯥ ꯍꯟꯗꯛꯁꯤ ꯌꯥꯎꯕꯁꯨ ꯐꯪꯉꯣꯏ ꯑꯃꯨꯛꯀ
ꯑꯦ ꯍꯟꯗꯛ ꯋꯥ ꯁꯥꯟꯅꯔꯅꯤ ꯍꯥꯏꯌꯦ
ꯌꯥꯔꯣꯏꯌꯦ ꯌꯥꯔꯣꯏ ꯌꯥꯔꯣꯏ ꯃꯥꯒꯤ ꯃꯥꯒꯤ ꯑꯁꯣꯛꯄꯗꯣ
ꯕ ꯌꯥꯎꯔꯅꯤ ꯍꯥꯏ
ꯑꯩꯁ ꯇꯝꯕ ꯉꯝꯗꯦꯗ ꯑꯗꯨꯁꯨ
ꯃꯥ ꯆꯅꯥꯅꯤ ꯀꯥꯔ
ꯑꯗꯨ ꯑꯣꯏꯔꯗꯤ ꯋꯥꯔꯤꯗꯕꯨ ꯕ꯭ꯔꯥꯖꯤꯜꯒ ꯄꯣꯔꯇꯨꯒꯥꯜꯁꯦ ꯐꯥꯏꯅꯦꯜ ꯀꯥꯔꯦ ꯍꯥꯏꯔꯤꯁꯤꯕ ꯑꯗꯨ ꯀꯅꯥꯗ ꯁꯞꯄꯣꯔꯠ ꯇꯧꯅꯤ
ꯏ ꯅ ꯑꯗꯨꯣ ꯇꯧꯗ꯭ꯔꯦꯗꯤ ꯀꯅꯥꯗ ꯇꯧꯅꯤ
ꯅꯪꯁꯤꯗꯤ ꯔꯣꯅꯥꯜꯗꯣ ꯁꯤ ꯊꯥꯗꯑꯣꯏꯕ
ꯑꯩꯅ ꯄꯥꯝꯕ ꯃꯤ ꯁꯥꯟꯅꯔꯒ ꯃꯥꯕꯨ ꯁꯞꯄꯣꯔꯠ ꯇꯧꯗ꯭ꯔꯗꯤ ꯀꯅꯥꯗ ꯁꯞꯄꯣꯔꯠ ꯇꯧ ꯍꯥꯏꯕꯅꯣ ꯃꯤꯁꯤꯕꯨꯗꯤ ꯀꯔꯥꯏꯗꯒꯤ ꯀꯤꯍꯦ ꯆꯠꯂꯣ ꯑꯥꯗ
ꯑꯗꯨ ꯑꯣꯏꯗꯤ ꯃꯦꯁꯤꯒ ꯅꯏꯃꯔꯁꯦ ꯐꯥꯏꯅꯦꯜ ꯇꯥꯔꯦ ꯍꯥꯏꯔꯤꯁꯦꯕ ꯀꯅꯥꯗ ꯁꯞꯄꯣꯔꯠ ꯇꯧꯅꯤ
ꯅꯦꯃꯥꯔ
ꯅꯪ ꯅꯪꯁꯤꯀꯣ ꯅꯪꯁꯤꯀꯣ
ꯎꯝ ꯑꯩ ꯀꯩꯗꯧꯔꯦꯕ
ꯅꯪꯁꯤ ꯌꯥꯝ ꯁꯤꯡꯉꯦꯕ
ꯁꯤꯡꯕꯅ ꯄꯤꯌꯦ ꯄꯥꯝꯗꯕꯩꯅꯦ
ꯑꯔꯖꯦꯟꯇꯤꯅꯥ ꯁꯨ ꯑꯃ ꯐꯖꯕꯗꯤ ꯂꯩꯌꯦ
ꯗꯥꯏꯕꯂꯥ
ꯑꯥ ꯑꯗꯨ ꯅꯨꯄꯥꯗꯣ ꯑꯗꯨꯕꯨ ꯍꯟꯗꯛ ꯎ ꯅꯦꯃꯥꯔ ꯁꯥꯟꯅꯕ ꯌꯥꯎꯕ꯭ꯔꯥ ꯌꯥꯎꯗꯕ꯭ꯔꯥ ꯈꯪꯗꯦꯅꯦ ꯃꯦꯁꯤ ꯈꯥꯛꯇ ꯅꯨꯡꯁꯤꯗꯕ ꯉꯥꯛꯇ ꯎꯠꯂꯒ ꯂꯩ
ꯗꯥꯏꯕꯂꯥ ꯁꯨ ꯐꯥꯖꯩ ꯑꯗꯨꯕꯨ ꯎꯗꯔꯦ
ꯐꯖꯕ ꯊꯤꯕ ꯑꯗꯨ ꯑꯗꯨꯗꯤ ꯀꯩꯁꯨ ꯀꯥꯗꯦꯗ ꯕꯣꯜꯕꯨ ꯍꯩꯔꯥꯗꯤ ꯌꯥꯔꯦ ꯀꯩꯅꯣ
ꯍꯩꯕ ꯉꯥꯛꯇꯅꯦ ꯃꯦꯁꯤꯁꯨ ꯍꯩꯔꯁꯨ ꯑꯦ ꯅꯦꯃꯔꯗꯒꯤ ꯍꯦꯟꯗꯦꯗ ꯅꯦꯃꯔꯅ ꯍꯦꯟꯅ ꯐꯖꯩꯗ ꯃꯥꯒꯤ ꯀꯩꯅꯣ ꯃꯥꯒꯤ
ꯁꯥꯟꯅꯕ ꯃꯑꯣꯡꯗ
ꯑ ꯁꯅꯥꯕ ꯃꯑꯣꯟꯗꯨ
ꯑꯗꯨ ꯑꯣꯏꯗꯤ ꯑꯗꯨ ꯑꯣꯏꯔꯗꯤ ꯑꯩꯁꯦ ꯍꯌꯦꯡꯗꯩꯗꯤ ꯔꯣꯅꯥꯜꯗꯣ ꯁꯞꯄꯣꯔꯠ ꯇꯧꯕ ꯍꯧꯔꯒꯦꯕꯨ ꯑꯩ ꯉꯁꯤꯅ
ꯑꯦ ꯉꯁꯤ ꯇꯧꯗ꯭ꯔꯗꯤ ꯅꯪ ꯎꯝ ꯁꯣꯏꯔꯔꯣꯏ
ꯑꯗꯨꯅꯤ ꯑꯩꯁꯨ ꯇꯧꯕ ꯍꯧꯔꯒꯦꯕ ꯅꯪ ꯅꯪꯒꯤ ꯃꯇꯨꯡ ꯏꯜꯂꯒꯦꯕ ꯑꯗꯨꯗ ꯑꯗꯨꯗ ꯑꯃꯨꯛ ꯇꯧꯕꯤꯔꯒꯅ ꯑꯩꯒꯤ ꯃꯔꯨꯞꯁꯤꯡꯅ ꯅꯨꯄꯤꯅ ꯉꯝꯕꯣ ꯍꯥꯏꯔꯛꯑꯗꯤ ꯀꯃꯥꯏꯅ ꯇꯧꯕ
ꯑꯦ ꯍꯥꯏꯔꯤꯁꯤꯅꯨ ꯀꯤꯕ꯭ꯔꯣ ꯃꯣꯏꯕꯨ ꯑꯩ ꯇꯧꯒꯦ ꯀꯩꯅꯣ ꯀꯔꯤꯝꯇ ꯀꯤꯒꯅꯨ ꯄꯥꯈꯠꯀꯅꯨ ꯑꯩ ꯂꯣꯏꯃꯛ ꯁꯤꯟꯅꯒꯦ ꯄꯦꯟꯇꯦꯝ
ꯎꯝ
ꯇꯦꯟ ꯇꯦꯟ
ꯅꯪꯉꯣꯟꯗ
ꯅꯠꯇ ꯃꯤꯁꯤ ꯄꯥꯝꯕꯔꯦ ꯑꯗꯨꯝ ꯃꯤꯁꯤꯗ ꯁꯥꯄꯣꯠꯇꯧ ꯀꯩꯅꯣ ꯄꯥꯝꯗꯕ ꯃꯤꯗꯥ ꯅꯪ ꯁꯄꯣꯔꯠ ꯇꯧꯔꯒ ꯅꯪ ꯀꯔꯤ ꯀꯟꯅꯕ ꯂꯩ ꯍꯥꯏꯕ
ꯅꯪꯒꯤ ꯑꯄꯥꯝꯕꯗ ꯅꯪꯒꯤ ꯑꯄꯥꯝꯕꯗꯣ ꯑꯩꯒꯤꯁꯨ ꯑꯄꯥꯝꯕ ꯑꯣꯏꯒꯦ ꯇꯧꯕꯅꯦꯗ
ꯑꯦ ꯊꯃꯣꯏꯗꯗꯤ ꯄꯥꯝꯗꯕ ꯑꯗꯨꯝ ꯔꯣꯅꯥꯜꯗꯣꯕꯨ ꯆꯟꯕꯥꯟꯗ ꯉꯛꯇ ꯉꯥꯡꯉꯤꯗꯣ ꯈꯪꯉꯦ ꯂꯣꯏꯅ ꯎꯑꯦ ꯑꯩ
ꯅꯨꯄꯥꯒꯤ ꯈꯗ꯭ꯔꯥꯛꯛꯇ ꯍꯥꯏꯌꯣ
ꯅꯪꯒꯤ ꯈꯗꯔ ꯈꯗꯔꯥꯛꯇꯣ ꯈꯖꯗꯦ ꯑꯩ꯫
ꯎꯝ ꯍꯣꯔꯦꯟ ꯋꯥꯔꯤꯕꯣ ꯔꯣꯅꯥꯜꯗꯣꯅ ꯒꯣꯜꯒ ꯆꯜꯂꯝꯃꯕ꯫ ꯗꯤ ꯅꯪꯗꯤ ꯍꯔꯥꯎꯃꯟꯗꯅ ꯆꯣꯡꯗꯧ ꯆꯣꯡꯁꯨ ꯆꯣꯡꯗꯧ ꯃꯥꯂꯀꯣ
ꯍꯣꯏ ꯇꯨꯝꯃꯔꯣꯏ ꯑꯩ ꯅꯣꯡ ꯉꯥꯟ ꯥꯐꯧ ꯑꯗꯨꯝ ꯌꯦꯡꯂꯒ ꯂꯩꯔꯅꯤ ꯃꯥꯥꯒꯤ ꯐꯣꯠꯇꯣ ꯌꯦꯡꯉꯒ
ꯍꯥꯏꯁ ꯑꯗꯨ ꯅꯪ ꯅꯪꯒꯤ ꯃꯪꯗ ꯔꯣꯅꯥꯜꯗꯣꯕꯨ ꯑꯃꯇꯤ ꯃꯥꯡꯈ꯭ꯔꯕ
ꯍꯥꯥ
ꯃꯥꯥꯡꯗꯤꯌꯦ ꯑꯃꯠꯇ ꯐꯥꯎ ꯉꯁꯤ ꯐꯥꯎ
ꯑꯥ ꯁꯣꯏꯔꯣꯏꯀꯣ
ꯍꯣꯔꯦꯟꯗꯤ ꯁꯣꯏꯔꯣꯏ ꯃꯪꯅꯤ꯫ ꯉꯥꯏꯕ ꯋꯥꯔꯦ ꯑꯩ ꯌꯦꯡꯅꯤꯡꯕ ꯑꯣꯏꯔꯦ
ꯑꯁ ꯌꯥꯝ ꯋꯥꯠꯂꯤꯗ ꯄꯨꯡ ꯉꯥꯏꯕ ꯈꯜꯂꯣ
ꯇꯦꯟ ꯊꯥꯔꯇꯤ
ꯎꯝ
ꯇꯔꯥ ꯃꯈꯥꯏꯗ
ꯑꯗꯨ ꯍꯧꯖꯤꯛ ꯄꯨꯡ ꯇꯔꯦꯠ ꯃꯈꯥꯏ ꯍꯦꯟꯟꯅ ꯉꯥꯏꯔꯤ ꯌꯥꯝ ꯋꯥꯠꯂꯤ